ꯍꯂꯣ
ꯌꯞ ꯇꯥꯕꯣ
ꯑ ꯇꯥꯔꯦ
ꯇꯥꯔꯕꯣ ꯇꯥꯔꯕꯣ
ꯇꯥꯔꯦ
ꯑꯩ ꯅꯥꯔꯦꯅꯍꯦ
ꯑꯦ ꯀꯔꯤ ꯉꯝꯗ꯭ꯔꯤꯅꯣ
ꯑꯁ ꯉꯔꯥꯡ ꯑꯣꯛ ꯏꯃꯥꯟꯅꯕ ꯃꯌꯥꯝ ꯑꯣꯛ ꯊꯣꯡꯕ ꯆꯥꯁꯤꯜꯂꯨꯗꯅ ꯑꯁ ꯉꯁꯤ ꯑꯌꯨꯛ ꯐꯖꯅ ꯈꯣꯡ ꯍꯥꯥꯝꯊꯔꯦ ꯑꯗꯣ ꯒꯨꯂꯤꯕꯨꯗꯤ ꯆꯥꯔꯦ ꯑꯗꯨ ꯀꯩ ꯀꯩ ꯍꯣꯏ ꯌꯦꯡꯒꯦꯅ ꯍꯪꯉꯛꯏꯅꯤ ꯅꯪꯉꯣꯟꯗ꯫
ꯍꯧꯖꯤꯛꯃꯛ ꯃꯇꯝꯗꯣ ꯁꯥ ꯉꯥ ꯌꯥꯝ ꯅꯥꯅꯕ ꯅꯦ ꯁꯥ ꯉꯥꯒꯤ ꯂꯥꯏꯅꯥ ꯂꯥꯏ ꯆꯠ ꯑꯃ ꯊꯣꯛꯄꯅꯦꯕ ꯉꯥꯅꯨꯗꯒꯤ ꯑꯗꯒꯤ ꯁꯥ ꯉꯥꯅꯨꯗꯒꯤ ꯌꯦꯟꯗꯒꯤ ꯄꯥꯛꯇꯛꯅꯅ ꯐꯥꯝ ꯇꯧꯕ ꯃꯤꯁꯤꯡ ꯐꯥꯎꯕ ꯃꯌꯥꯝ ꯁꯤꯟꯅꯗꯅ ꯍꯟꯗꯛ ꯄ꯭ꯔꯣꯐꯤꯠ ꯃꯌꯥꯝ ꯃꯥꯡꯉꯦꯅ ꯈꯣꯠꯂꯦꯅ ꯃꯨꯠꯇꯣ ꯃꯨꯠꯂꯦꯅ ꯃꯌꯥꯝ ꯋꯥꯅꯕꯅꯦ ꯑꯗꯣ ꯑꯣꯛꯁꯨ ꯍꯧꯖꯤꯛꯀꯥꯟ ꯌꯥꯝ ꯅꯥꯅꯩꯌꯦꯅ ꯑꯣꯛ ꯌꯥꯝ ꯁꯤꯅꯩꯑꯦꯅ ꯍꯥꯏꯕꯅꯤ ꯃꯇꯥꯡ ꯆꯥꯗꯅ ꯑꯣꯛ ꯆꯥꯁꯤꯜꯂꯨꯏ ꯀꯩꯒꯤꯅꯣ
ꯑꯁ ꯈꯪꯗꯦꯅꯦ ꯏꯃꯥꯅꯕ ꯃꯌꯥꯝ ꯆꯥꯕꯗ ꯑꯣꯛꯇꯣ ꯑꯅꯥꯕ ꯑꯣꯛ ꯑꯣꯏꯔꯕ ꯀꯩꯅꯣ ꯈꯔꯌꯥꯝꯁꯨ ꯆꯥꯁꯤꯜꯂꯨꯔꯦ ꯑꯗꯨ ꯍꯜꯂꯛꯄꯗꯒꯤ ꯑꯗꯨꯝ ꯑꯁ ꯉꯔꯥꯡꯗꯩ ꯅꯥꯕꯅꯦ ꯑꯗꯣ ꯍꯌꯦꯡ ꯑꯩꯈꯣꯏ ꯆꯥꯛ ꯆꯅꯕꯗꯣ ꯉꯝꯗꯧ ꯃꯥꯟꯗ꯭ꯔꯦꯅꯦ ꯇꯥꯡ ꯃꯉꯥ ꯍꯥꯏꯗꯣ ꯅꯪꯒꯗ꯭ꯔꯥ ꯈꯪꯗꯦꯅꯦ ꯇꯥꯡ ꯃꯉꯥꯥꯏ ꯆꯥꯛ ꯆꯠꯅꯕꯗꯣ
ꯍꯧꯖꯤꯛ ꯑꯐꯕ ꯑꯗꯩ ꯍꯥꯏꯗꯤ ꯍꯧꯖꯤꯛꯀꯥꯟꯒꯤ ꯃꯇꯝꯁꯤꯒꯤ ꯁꯤꯖꯤꯟꯅꯔꯛꯂꯤꯕ ꯀꯦꯃꯤꯀꯦꯜ ꯃꯌꯥꯝ ꯑꯗꯒꯤ ꯂꯥꯏꯆꯠ ꯃꯈꯜ ꯃꯈꯜ ꯁꯟꯗꯣꯔꯛꯑꯦ ꯍꯥꯏꯇꯥꯔꯦ ꯑꯗꯨꯅ ꯆꯥꯕꯗ ꯌꯥꯝ ꯆꯦꯛꯁꯤꯟꯕ ꯃꯊꯧ ꯑꯃꯗꯤ ꯇꯥꯏ ꯍꯧꯖꯤꯛ ꯃꯇꯝꯁꯦ ꯃꯊꯪꯗꯗꯤ ꯌꯦꯡꯉ ꯌꯦꯡꯉꯒ ꯆꯥꯑꯣ ꯆꯤꯟꯖꯥꯥꯛꯁꯦ
ꯍꯣꯏ ꯑꯗꯣ ꯀꯃꯥꯏꯅ ꯇꯧꯔꯤꯅꯣ ꯁꯤ ꯅꯣꯏ ꯑꯣꯛ ꯀꯩꯀꯥꯗ ꯂꯣꯏ ꯅꯥꯅꯩꯁꯤꯕꯨ ꯀꯃꯥꯏꯅ ꯇꯧꯔꯤꯖꯥꯠꯅꯣ ꯁꯤꯕꯨ ꯑꯩꯈꯣꯏ ꯌꯨꯝ ꯂꯣꯝꯗꯁꯨ ꯌꯥꯝ ꯅꯥꯅꯩ ꯍꯥꯏ
ꯑꯗꯣ ꯁꯤꯁꯦ ꯆꯞ ꯆꯥꯕꯤ ꯑꯣꯏꯅꯗꯤ ꯑꯩꯁꯦ ꯈꯪꯗꯦꯕꯀꯣ ꯍꯥꯏꯗꯤ ꯊꯤꯖꯤꯟꯗꯕꯅꯤꯅ ꯁꯤꯒꯤ ꯃꯔꯝꯁꯦ ꯀꯃꯥꯏꯅ ꯅꯥꯔꯤꯅꯣ ꯈꯣꯠꯂꯤꯅꯣ ꯀꯥꯏꯅ ꯈꯪꯗꯦꯕ ꯑꯗꯣ ꯑꯩꯅ ꯁꯨꯝ ꯈꯟꯖꯕꯗ ꯑꯩꯈꯣꯏꯅ ꯃꯇꯝꯁꯤꯗ ꯁꯨꯝ ꯑꯥ ꯃꯇꯝꯁ ꯁꯨꯝ ꯍꯣꯡꯂꯛꯄꯒꯤ ꯑꯗꯒꯤ ꯁꯥ ꯉꯥꯁꯤꯡꯁꯤꯅ ꯇꯣꯉꯥꯟ ꯇꯣꯉꯥꯟꯕ ꯂꯥꯏꯅꯥ ꯃꯌꯥꯝ ꯊꯣꯛꯂꯛꯄꯗꯒꯤ ꯅꯥꯔꯛꯄ ꯑꯣꯏꯔꯝꯗꯧ ꯃꯥꯜꯂꯦ
ꯑꯗꯣ ꯑꯩꯈꯣꯏꯒꯤ ꯍꯥꯏꯑꯣ ꯍꯥꯏꯑꯣ ꯏꯇꯥꯎ
ꯍꯥꯏꯔꯛꯑꯣ ꯍꯥꯏꯔꯛꯑꯣ ꯅꯪ
ꯑꯩꯈꯣꯏꯒꯤ ꯇꯥꯡ ꯃꯉꯥꯒꯤꯗꯣ ꯑꯗꯨꯒꯤ ꯆꯥꯟꯅꯕꯗꯨꯅ ꯀꯃꯥꯏ ꯀꯃꯥꯏ ꯀꯩꯀꯩ ꯆꯥꯁꯦ ꯍꯥꯏꯅꯣ ꯑꯗꯨꯁꯨ ꯈꯟꯅꯍꯧꯕꯅ ꯐꯔꯦꯅꯦ
ꯃꯥꯟꯅꯦ ꯑꯐꯕ ꯆꯤꯟꯖꯥꯛꯄꯨꯗꯤ ꯆꯥꯕ ꯃꯊꯧ ꯇꯥꯏ ꯍꯥꯏꯔꯗꯤ ꯍꯧꯖꯤꯛ ꯃꯇꯝꯁꯦ ꯁꯥ ꯉꯥꯁꯦ ꯂꯥꯏꯅꯥ ꯂꯥꯏꯆꯠ ꯑꯃ ꯊꯣꯛꯑꯦ ꯍꯥꯏꯕꯅꯤꯅ ꯑꯗꯨ ꯆꯥꯁꯤꯜꯂꯨꯔ ꯃꯇꯨꯡꯗ ꯑꯩꯈꯣꯏꯒꯤ ꯍꯛꯆꯥꯡꯁꯤꯗ ꯑꯃꯨꯛ ꯑꯅꯥꯕ ꯑꯃꯨꯛ ꯑꯣꯏꯔꯛꯀꯗ꯭ꯔꯥ ꯑꯩꯈꯣꯏꯁꯦ ꯄꯥꯗꯤ ꯄꯥꯈꯠꯇꯕꯗꯤ ꯅꯠꯇꯦ ꯑꯗꯨꯅ ꯍꯥꯟꯅ ꯃꯥꯡꯖꯧꯅꯅ ꯑꯩꯈꯣꯏꯅ ꯑꯗꯨꯗ ꯀꯩꯀꯩ ꯆꯥꯁꯤꯒꯦꯗꯣ ꯈꯟꯅꯕꯒꯤ ꯃꯊꯧ ꯇꯥꯏ ꯑꯗꯣ ꯈꯪꯗꯦ ꯑꯩꯒꯤ ꯃꯣꯠ ꯑꯣꯏꯅꯗꯤ ꯑꯗꯨꯝ ꯍꯛꯆꯥꯡ ꯐꯒꯗꯕ ꯆꯤꯟꯖꯥꯛꯁꯤ ꯍꯥꯏꯗꯤ ꯃꯤꯠꯇꯕꯨ ꯆꯥꯔꯒꯁꯨ ꯍꯧꯖꯤꯛꯀꯥꯟ ꯅꯥꯅꯗꯕ ꯅꯥꯅꯗꯕ ꯍꯥꯏꯗꯤ ꯑ ꯅꯥꯅꯗꯕ ꯃꯐꯝꯗꯒꯤ ꯂꯩꯔꯒꯨꯝꯕ ꯑꯗꯨꯃꯥꯏꯅ ꯆꯥꯒꯗ꯭ꯔꯥ ꯅꯠꯇ꯭ꯔꯒꯅ ꯃꯅꯥ ꯃꯁꯤꯡ ꯑꯣꯏꯅ ꯆꯥꯒꯗ꯭ꯔꯥ ꯁꯨꯝ ꯅꯨꯡꯉꯥꯏꯕꯒꯤ ꯄꯨꯟꯕ ꯑꯣꯏꯅ ꯑꯗꯨꯃꯥꯏꯅ ꯍꯥꯏꯅꯤꯡꯉꯦ ꯅꯪꯒꯤ ꯃꯣꯠꯅ ꯀꯔꯤ
ꯑꯩꯗꯤ ꯆꯥꯛ ꯆꯥꯅꯕꯅꯤꯅ ꯑꯍꯥꯎꯕꯁꯤ ꯆꯥꯅꯤꯡꯉꯤꯅꯤꯅꯦ ꯑꯩꯗꯤ ꯑꯗꯨꯅ ꯑꯗꯨꯝ ꯈꯪꯗꯦ ꯑꯣꯛꯁꯦ ꯑꯗꯨꯝ ꯄꯥꯝꯃꯦ ꯍꯥꯏꯇꯥꯔꯦ ꯏꯁꯥꯅ ꯑꯗꯨꯅ ꯑꯣꯛꯁꯤꯁꯨ ꯆꯥꯅꯤꯡꯉꯦꯕ ꯑꯗꯣ ꯑꯣꯛꯁꯦ ꯑꯃꯨꯛ ꯅꯥꯅꯔꯕꯅꯤꯅ ꯑꯃꯨꯛ ꯀꯤꯁꯨ ꯀꯤꯔꯦ ꯑꯗꯣ ꯎꯝ ꯎꯝ ꯉꯥꯅꯨꯗꯨꯕꯨꯗꯤ ꯁꯣꯏꯗꯅ ꯌꯥꯎꯔꯅꯤꯀꯣ
ꯎꯝ ꯑꯗꯣ ꯀꯩꯅꯣꯝꯗꯤ ꯍꯥꯏꯒꯦꯕꯀꯣ ꯉꯥꯅꯨ ꯆꯥꯕ ꯍꯥꯏ ꯑꯩꯁꯦ ꯍꯧꯖꯤꯛꯀꯥꯟꯁꯦ ꯂꯝ ꯑꯌꯥꯝꯕ ꯍꯥꯏꯗꯤ ꯑꯩꯈꯣꯏ ꯃꯅꯤꯄꯨꯔ ꯏꯁꯇꯦꯠꯁꯤꯒꯇ ꯅꯠꯇꯅ ꯑꯇꯣꯞꯄ ꯏꯁꯇꯦꯠꯇꯁꯨ ꯁꯥ ꯉꯥꯒꯤ ꯂꯥꯏꯅꯥ ꯊꯣꯛꯂꯛꯄꯗ ꯉꯥꯅꯨꯁꯨ ꯌꯥꯎꯋꯤꯕꯨꯗꯤ ꯗꯤ ꯍꯥꯏꯌꯦꯕꯀꯣ ꯑꯗꯣ ꯉꯥꯅꯨꯁꯦ ꯆꯥꯁꯤꯟꯕ ꯀꯥꯟꯗ ꯑꯩꯈꯣꯏꯗ ꯑꯃꯨꯛ ꯏꯐꯦꯛ ꯂꯥꯛꯀꯗ꯭ꯔꯥ ꯀꯥꯏꯅ ꯈꯤꯇꯪꯕꯨꯗꯤ ꯆꯤꯡꯅꯕ ꯂꯩꯌꯦ ꯑꯗꯣ ꯈꯪꯗꯦꯅꯦ
ꯍꯣꯏ ꯑꯗꯣ ꯑꯗꯨꯝ ꯑꯗꯨꯃꯥꯏꯅ ꯃꯔꯛ ꯃꯔꯛꯇ ꯆꯥꯅꯕꯅꯤꯅ ꯕꯣꯏꯂꯔꯒꯨꯝꯕꯗꯨꯗꯤ ꯆꯥꯅꯤꯡꯗꯦꯕ ꯍꯥꯏꯗꯤ ꯑꯗꯨꯝ ꯆꯥ ꯂꯩꯔꯃꯤꯅ ꯑꯗꯨꯗꯤ ꯃꯥꯅꯤ ꯃꯥꯅꯤ ꯉꯥ ꯉꯥ ꯆꯥꯕꯗꯣ ꯑꯩꯈꯣꯏꯗꯤ ꯉꯥꯁꯤꯗꯤ ꯀꯌꯥ ꯄꯛꯅꯗꯦꯗꯅ
ꯎꯝ ꯃꯥꯟꯅꯦ ꯅꯍꯥꯒꯤ ꯆꯤꯟꯖꯥꯛ ꯍꯥꯏꯁꯤꯇꯕꯨ ꯃꯈꯣꯡ ꯑꯅꯤ ꯄꯥꯟꯕꯁ ꯅꯠꯇ꯭ꯔꯗꯤ ꯀꯌꯥ ꯆꯥꯒꯟꯗꯦꯕ ꯅꯠꯇ꯭ꯔꯥ
ꯥꯏ ꯃꯥꯏ ꯑꯗꯨꯅ ꯈꯔ ꯑꯍꯥꯎꯕ ꯆꯥꯅꯤꯡꯉꯤ ꯑꯗꯣ ꯑꯗꯣ ꯍꯛꯆꯥꯡꯗ ꯅꯥꯁꯤꯜꯂꯛꯄꯁꯤꯗ ꯑꯃꯨꯛ ꯋꯥꯈꯟꯁꯦ ꯖꯥꯠꯖꯥꯠ
ꯍꯣꯏ ꯍꯧꯖꯤꯛꯀꯥꯟꯗꯤ ꯌꯥꯝ ꯥꯟꯅꯩ ꯍꯥꯏ ꯍꯥꯏ ꯇꯔꯦ ꯁꯥ ꯉꯥ ꯈꯛꯇ ꯅꯠꯇꯅ ꯃꯤꯑꯣꯏꯕꯁꯨ ꯌꯥꯝ ꯅꯥꯅꯩ ꯍꯥꯏꯇꯥꯔꯦ ꯍꯧꯖꯤꯛ ꯃꯅꯤꯄꯨꯔꯗ ꯂꯣꯛ ꯂꯥꯍꯧꯁꯤ ꯌꯥꯝ ꯀꯟꯅ ꯅꯥꯏꯌꯦ ꯃꯤꯄꯨꯝ ꯈꯨꯗꯤꯡꯃꯛ ꯑꯌꯥꯝꯕ ꯑꯗꯣ ꯁꯤꯁꯦ ꯁꯨꯝ ꯈꯟꯕꯗ ꯑꯌ ꯁꯥꯥꯎꯅ ꯄꯔꯤꯅꯤꯅꯁꯨ ꯑꯃ ꯂꯩꯔꯦ ꯑꯗꯨꯒ
ꯍꯣꯏ ꯃꯥꯅꯦ ꯑꯩꯅꯁꯥ ꯍꯠꯅꯔꯛꯄꯅꯦ ꯑꯗꯒꯤ ꯍꯟꯗꯛ ꯃꯔꯛꯁꯤ ꯅꯨꯡꯁꯥꯁꯨ ꯌꯥꯝ ꯁꯥꯏꯗꯅꯦ
ꯑꯩꯈꯣꯏꯅ ꯎ ꯋꯥꯁꯦ ꯀꯥ ꯍꯦꯟꯅ ꯀꯛꯊꯠꯄ ꯗꯤꯐꯣꯔꯦꯁꯇꯦꯁꯟꯁꯦ ꯇꯣꯏꯅ ꯇꯧꯔꯕꯅꯤꯅ ꯑꯗꯨꯒꯤ ꯑꯩꯈꯣꯏꯅ ꯃꯍꯧꯁꯥꯗ ꯑꯀꯥꯏꯕ ꯄꯤꯔꯛꯑꯕꯅꯤꯅ ꯅꯨꯡꯁꯥꯕꯒꯤ ꯃꯉꯥꯜꯁꯦ ꯑꯗꯨꯛꯀꯤ ꯃꯇꯤꯛ ꯍꯦꯟꯒꯠꯂꯛꯄꯅ ꯁꯥꯕꯒꯤ ꯆꯥꯡꯗꯣ ꯃꯌꯥꯝ ꯍꯦꯟꯒꯠꯂꯛꯑꯦꯗꯅ ꯑꯁꯤꯅ ꯄꯥꯝꯕꯤꯁꯤꯡꯗꯨꯗꯁꯨ ꯏꯐꯦꯛ ꯀꯥ ꯍꯦꯟꯅ ꯄꯤꯅꯤꯅ ꯃꯣꯏ ꯐꯥꯎꯕ ꯃꯌꯥꯝ ꯁꯤꯕ ꯌꯥꯎꯔꯦ ꯍꯥꯏꯇꯥꯔꯦꯀꯣ ꯃꯤꯑꯣ ꯑꯣꯏꯕ ꯅꯠꯇꯅ ꯃꯤꯑꯣꯕ ꯐꯥꯎꯕ ꯂꯩꯕ ꯉꯝꯗꯗꯅ ꯀꯔꯦꯟ ꯑꯦꯐꯤꯌꯥꯔꯗ ꯉꯔꯥꯡ ꯑꯩ ꯍꯥꯏꯐꯦꯠ ꯀꯩꯅꯣꯗ ꯊꯦꯡꯅꯔꯝꯃꯤ ꯉꯁꯥꯏ ꯅꯨꯄꯥ ꯑꯃ ꯅꯨꯡꯁꯥ ꯁꯥꯃꯟꯗꯅ ꯋꯥꯟꯊꯔꯛꯑꯦ ꯍꯥꯏꯕ꯭ꯔꯥ ꯅꯠꯇ꯭ꯔꯒ ꯒꯥꯔꯤ ꯊꯧꯅ ꯀꯩꯅꯣꯝꯃ ꯑꯦ ꯊꯣꯛ ꯀꯦꯕ ꯃꯥꯂꯦ
ꯑꯗꯨꯝ ꯋꯥꯟꯊꯔꯛꯑꯦ ꯑꯗꯨꯗꯤ ꯗꯥꯛꯇꯔꯗ ꯄꯨꯈꯠꯂꯛꯄꯗ ꯁꯤꯈ꯭ꯔꯕ ꯀꯃꯥꯏꯅ ꯇꯧꯒꯦ
ꯑꯗꯨꯒꯤ ꯆꯞ ꯆꯥꯕꯤꯗꯤ ꯈꯪꯗ꯭ꯔꯦꯕꯀꯣ ꯑꯩ ꯍꯥꯏꯐꯦꯠꯇꯪꯅ ꯌꯦꯡꯉꯝꯕ ꯍꯥꯏꯗꯤ ꯃꯥꯒꯤ ꯍꯦꯗꯤꯡꯁꯇꯨꯇꯪ ꯑꯗꯣ ꯑꯗꯨꯃꯥꯏꯅ ꯍꯥꯏꯐꯦꯠ ꯑꯗꯨꯃꯥꯏꯗꯤ ꯅꯨꯡꯁꯥꯒꯤ ꯀꯥ ꯍꯦꯟꯅ ꯁꯥꯒꯠꯂꯛꯄꯁꯤꯅ ꯃꯔꯝ ꯑꯣꯏꯔꯒ ꯃꯤꯑꯣꯏꯕꯗ ꯑꯃꯥꯡꯕ ꯑꯣꯏꯕꯒꯤ ꯃꯇꯥꯡ ꯑꯃꯗꯤ ꯑꯣꯏꯕ ꯕꯤꯗꯤ ꯑꯣꯏꯅꯦꯕ ꯍꯥꯏꯗꯤ ꯑꯗꯨꯃꯥꯏꯅ ꯍꯥꯏꯐꯦꯠꯄꯨꯗꯤ ꯊꯦꯡꯅꯈꯤ ꯑꯗꯣ ꯑꯩꯅ ꯍꯦꯗꯤꯡꯁꯇꯨꯗꯪ ꯃꯣꯏꯅ ꯍꯦꯗꯤꯡꯁꯇꯣ ꯃꯃꯨꯠ ꯇꯥꯅ ꯍꯥꯞꯐꯝꯗꯕꯤ ꯑꯩ ꯀꯥ ꯍꯦꯟꯅ ꯈꯪꯗꯕ ꯍꯥꯏꯇꯥꯥꯔꯦ ꯑꯗꯨꯒ ꯑꯩꯅ ꯆꯪꯉꯒ ꯌꯦꯡꯒꯦ ꯇꯧꯕꯗꯨꯗ ꯈꯨꯗꯣꯡ ꯆꯥꯗꯨ ꯑꯃ ꯂꯩꯅ ꯌꯦꯡꯍꯧꯗ꯭ꯔꯦ ꯑꯗꯣ ꯍꯣꯔꯦꯟ ꯑꯃꯨꯛꯀ ꯌꯦꯡ ꯇꯥꯔꯦ ꯍꯥꯏꯗꯤ ꯀꯔꯤ ꯃꯇꯥꯡꯒꯤꯅꯣꯅ ꯁꯨꯃꯥꯏꯅ ꯀꯔꯦꯟ ꯑꯦꯐꯤꯌꯔ ꯅꯩꯅꯕꯁꯨ ꯌꯥꯝꯅ ꯑꯊꯧꯕꯗꯤ ꯇꯥꯏ ꯍꯥꯏꯦ ꯇꯥꯔꯦ ꯌꯨꯠ ꯑꯃ ꯑꯣꯏꯅ
ꯁꯨꯃꯥꯏ ꯁꯃꯥꯏꯅ ꯑꯩꯗꯤ ꯀꯔꯦꯟ ꯑꯦꯐꯤꯌꯔꯁꯀ ꯁꯨꯝ ꯌꯦꯡꯉ ꯌꯦꯡꯗꯦ ꯑꯗꯨꯗꯒꯤ ꯍꯟꯗꯛ ꯅꯨꯡꯁꯥ ꯈꯨꯠꯁꯥꯁꯦ ꯑꯁ ꯅꯨꯡꯁꯥꯁꯦ ꯐꯖꯅ ꯁꯥꯏ ꯑꯗꯨꯅ ꯅꯨꯡꯁꯥꯁꯤꯗꯁꯨ ꯃꯔꯝ ꯑꯣꯏꯔꯒ ꯑꯩꯁꯦ ꯅꯥꯈꯤꯕꯅꯤꯅ ꯍꯥꯏꯗꯤ ꯅꯍꯥꯛ ꯀꯣꯂꯦꯖ ꯍꯜꯂꯛꯄꯒ ꯑꯗꯨꯝ ꯌꯥꯈꯤꯗ꯭ꯔꯦꯕ ꯐꯖꯅ ꯁꯥꯔꯦꯕ ꯆꯥꯗ꯭ꯔꯣ
ꯑ ꯁꯥꯕꯩ ꯆꯥꯡ ꯉꯥꯏꯔꯨꯔꯒꯗꯤ ꯂꯝꯕꯤ ꯆꯠꯄ ꯐꯥꯎ ꯉꯝꯗ꯭ꯔꯦ ꯍꯥꯏ ꯇꯔꯦ ꯍꯥꯏꯗꯤ ꯒꯥꯔꯤ ꯃꯆꯥ ꯊꯧꯔꯒ ꯆꯠꯄ ꯃꯇꯝꯗ ꯏꯁꯥꯁꯦ ꯁꯥꯒꯠꯂꯒ ꯌꯨꯝ ꯍꯦꯛ ꯌꯧꯕꯒ ꯑꯗꯨꯝ ꯁꯥꯔ ꯂꯩꯕꯗꯣ ꯍꯥꯏ ꯇꯥꯔꯦ ꯃꯤꯅꯤꯠ ꯑꯃ ꯃꯤꯅꯤꯠꯀ ꯅꯠꯇꯕꯤꯗ ꯄꯨꯡꯈꯥꯏ ꯑꯃ ꯐꯥꯏꯅ ꯑꯗꯨꯝ ꯄꯨꯡꯈꯥꯏ ꯑꯃ ꯁꯥꯅ ꯏꯔꯨꯖꯊꯣꯛꯇꯗꯤ ꯉꯝꯗꯕꯗꯣ ꯑꯗꯨꯒ ꯑꯦꯦꯛ ꯉꯥꯏꯍꯥꯛ ꯄꯣꯊꯥꯒꯦꯅꯒ ꯐꯝꯕ ꯀꯥꯟꯗꯣ ꯉꯁꯥꯏ ꯅꯨꯡꯁꯥꯗꯨꯗ ꯆꯠꯂꯨꯕꯒꯤ ꯀꯣꯛꯇ ꯏꯐꯦꯛ ꯂꯥꯛꯄꯩꯅ ꯈꯪꯗꯦ ꯀꯣꯛ ꯆꯤꯛꯇ ꯆꯤꯛꯄ ꯉꯥꯎꯕ ꯇꯧꯕ ꯌꯥꯝꯅ ꯇꯧꯋꯦ ꯍꯥꯏꯇꯥꯔꯦ ꯍꯟꯗꯛ ꯃꯅꯤꯄꯨꯔꯗ ꯀꯥ ꯍꯦꯟꯅ ꯁꯥꯕꯒꯤ ꯆꯥꯡꯁꯦ ꯍꯦꯟꯒꯠꯂꯛꯦ ꯑꯗꯨꯒ ꯎꯝ ꯅꯣꯡꯁꯤꯁꯨ ꯀꯩ ꯍꯥꯏꯅꯤ ꯃꯇꯥꯡ ꯃꯇꯝ ꯍꯥꯏꯗꯤ ꯃꯇꯝ ꯆꯥꯗꯅ ꯆꯨꯔꯛꯏ ꯃꯁꯤ ꯑꯩꯈꯣꯏꯅ ꯃꯍꯧꯁꯥꯗ ꯑꯀꯥꯏꯕ ꯄꯤꯔꯨꯕꯒꯤꯅꯦ ꯀꯥꯏ ꯑꯗꯨꯃꯥꯏꯅ ꯑꯣꯏꯔꯛꯄꯅꯦ ꯀꯥꯏ ꯍꯥꯏꯅꯤꯡꯉꯦ ꯑꯩꯅ
ꯃꯥꯅꯦ ꯃꯥꯅꯦ ꯅꯣꯡꯁꯤꯁꯨ ꯍꯥꯏꯗꯤ ꯍꯧꯖꯤꯛꯁꯦ ꯑꯗꯨꯝ ꯆꯍꯤ ꯆꯨꯞꯄꯁꯦ ꯑꯗꯨꯝ ꯍꯥꯏꯗꯤ ꯆꯨꯒꯗ ꯃꯇꯝꯗ ꯆꯨꯗꯕꯤꯗ ꯑꯗꯨꯝ ꯑꯇꯣꯞꯄ ꯃꯇꯝꯗꯁꯨ ꯆꯨ ꯂꯩꯗꯅ
ꯃꯥꯅꯦ ꯍꯧꯖꯤꯛꯁꯨ ꯑꯗꯨꯝ ꯆꯨꯔꯤꯁꯤ ꯁꯤꯅ ꯅꯨꯡ ꯈꯔ ꯈꯔ ꯑꯗꯨꯝ ꯈꯤꯛꯑꯦ ꯑꯗꯨꯅ ꯁꯨꯃꯥꯏꯅ ꯇꯧꯔꯛꯄꯁꯦ ꯑꯉꯥꯡ ꯈꯛꯇ ꯅꯠꯇꯅ ꯑꯍꯟ ꯐꯥꯎꯕ ꯑꯅꯥꯕ ꯌꯥꯎꯔꯦ ꯍꯥꯏꯇꯥꯔꯦ ꯑꯩ ꯐꯥꯎꯕꯗ ꯑꯗꯨꯝ ꯈꯔ ꯈꯔ ꯅꯥꯔꯤꯌꯦ ꯍꯧꯖꯤꯛꯁꯦ ꯑꯩꯅ ꯑꯦꯛꯖꯥꯝ ꯊꯥꯕꯗꯒꯤ ꯈꯜꯂꯦ ꯑꯩ ꯅꯥꯕꯒꯤ ꯀꯃꯥꯏ ꯇꯧꯕꯅꯣ ꯑꯩꯅ ꯑꯦꯛꯖꯥꯝ ꯃꯅꯨꯡꯁꯤꯗꯩꯗ ꯀꯥ ꯍꯦꯟꯅ ꯅꯥꯁꯤꯜꯂꯗꯤ ꯑꯩ ꯂꯥꯏꯔꯤꯛ ꯇꯧꯕꯗ ꯁꯣꯏꯔꯛꯀꯗ꯭ꯔꯥ ꯀꯥꯏꯅ
ꯑ ꯍꯟꯗꯛ ꯑꯦ ꯑꯦ ꯑꯦ ꯑꯦꯛꯖꯥꯝ ꯃꯌꯥꯗ ꯅꯪ ꯅꯥꯒꯤꯕ ꯀꯩꯅꯣꯝ ꯇꯧꯗꯥꯏꯅꯦ ꯑꯦꯛꯖꯥꯝ ꯍꯧꯔꯛꯄꯒꯤꯗ
ꯑ ꯑꯩ ꯍꯟꯗꯛ ꯀꯟꯅ ꯅꯥꯒꯤꯃꯦ ꯂꯣꯛ ꯊꯨꯡ ꯀꯦꯝ ꯆꯠꯂꯨꯕ ꯅꯠꯇꯦꯕ ꯂꯝꯕꯤꯗ ꯍꯥꯏꯐꯦꯠꯇꯪ ꯆꯠꯂꯨꯕꯅꯦ ꯑꯗꯨꯒ ꯅꯣꯡ ꯈꯔꯅ ꯆꯣꯠꯈꯤꯕꯩꯔꯗꯤ ꯈꯪꯗꯦ ꯑꯗꯨꯒꯤ ꯅꯥꯁꯤꯜꯂꯛꯇꯅ ꯍꯧꯖꯤꯛꯄꯨꯗꯤ ꯈꯔ ꯈꯔ ꯐꯔꯛꯇꯅ ꯇꯧꯔꯦ꯫ ꯅꯨꯃꯤꯠ ꯑꯗꯣ ꯍꯟꯗꯛꯀꯤ ꯂꯣꯛ ꯂꯥꯏꯍꯧꯁꯦ ꯑꯩ ꯐꯅꯌꯥꯝꯅ ꯍꯤꯗꯥꯛ ꯁꯤꯖꯤꯟꯅꯔꯒꯁꯨ ꯐꯕꯗꯤ ꯋꯥꯏꯑꯦ ꯀꯩꯒꯤꯅꯣ ꯈꯪꯗꯦ ꯑꯩꯈꯣꯏꯅ
ꯈꯔ ꯀꯥ ꯍꯦꯟꯕ ꯃꯍꯤꯛꯂ ꯈꯪꯗ꯭ꯔꯦꯅꯦ꯫
ꯑꯣ ꯑꯗꯣ ꯍꯟꯗꯛ ꯍꯟꯗꯛ ꯑꯗꯨꯃꯥꯏꯅ ꯅꯥꯕꯗꯣ ꯈꯔ ꯐꯔꯛꯄ ꯍꯟꯗꯛꯇꯤ ꯅꯪꯅ ꯅꯁꯥꯒꯗꯣ ꯈꯔ ꯑꯝꯇ ꯁꯥꯖꯦꯟ ꯇꯧꯅ ꯅꯃꯥꯏꯒꯗꯣ ꯂꯣꯏ ꯀꯥꯝꯈꯠꯇꯅ ꯅꯣꯏꯕꯗ ꯌꯥꯗ
ꯑꯥ
ꯍꯥꯟꯅꯒ ꯃꯌꯥꯝ ꯃꯥꯟꯅꯗ꯭ꯔꯦ ꯅꯪ ꯑꯁ ꯀꯌꯥꯝ ꯆꯥꯥꯁꯜꯂꯕꯅꯣ ꯈꯪꯗꯦ ꯑꯗꯨꯅ
ꯍꯟꯗꯛꯁꯦ ꯀꯩꯅꯣ ꯗꯥꯏꯠ ꯃꯦꯟꯇꯦꯟ ꯇꯧꯕ ꯉꯝ ꯍꯥꯏ ꯇꯥꯔꯦ꯫ ꯍꯥꯏꯗꯤ ꯆꯤꯟꯖꯥꯛꯁꯦ ꯀꯛꯄꯖꯤ ꯄꯥꯛ ꯉꯝꯗ꯭ꯔꯦꯕ ꯍꯥꯏꯗꯤ ꯑꯣꯏꯁꯥ ꯀꯣꯂꯦꯖꯇꯣ ꯋꯥꯅ ꯆꯠꯂꯨꯔꯕꯅꯤꯅ ꯀꯩꯅꯣꯝꯃ ꯍꯦꯛꯇ ꯆꯥꯅꯤꯡꯉꯛꯑꯦ ꯑꯗꯨꯅ ꯋꯥꯔꯒ ꯍꯜꯂꯛꯑꯕꯅꯤꯅ ꯅꯨꯡꯁꯥꯒ ꯌꯥꯛꯇꯅ ꯁꯥꯔꯦ ꯑꯗꯩ ꯌꯥꯛꯇꯅ ꯁꯥꯕꯗꯒꯤ ꯆꯥꯕꯕꯨꯗꯤ ꯌꯥꯗꯦ ꯍꯥꯏꯅꯕꯅꯦ ꯃꯤꯗꯤ ꯅꯨꯡꯁꯥ ꯌꯥꯛꯇꯅ ꯁꯥꯔ ꯍꯜꯂꯛꯄꯖꯦ ꯑꯗꯣ ꯑꯩꯗꯤ ꯀꯩꯒꯤꯅꯣ ꯈꯪꯗꯦ ꯑꯗꯨꯝ ꯁ꯭ꯀꯨꯜ ꯀꯣꯂꯦꯖ ꯀꯣꯂꯦꯖ ꯍꯜꯂꯛꯄꯖꯦ ꯅꯨꯡꯁꯥ ꯌꯥꯛꯅ ꯁꯥꯔꯖꯨ ꯍꯦꯛꯇ ꯆꯥꯅꯤꯡꯕ ꯐꯥꯎꯔꯛꯑꯦ ꯑꯗꯨꯅ ꯍꯦꯛꯇ ꯋꯥꯅ ꯋꯥꯔꯛꯄꯅꯤꯅ ꯀꯩ ꯍꯥꯏꯅꯤ ꯊꯕꯛꯁꯦ ꯁꯨ ꯁꯨꯛꯁꯨ ꯁꯨꯗ꯭ꯔꯒꯁꯨ ꯅꯨꯡꯁꯥꯁꯤꯗ ꯄꯨꯡ ꯑꯃ ꯀꯩ ꯑꯃ ꯍꯟꯒꯠ ꯍꯟꯗ ꯆꯠꯄꯁꯤꯗ ꯀꯩ ꯍꯥꯏꯅꯤ ꯊꯕꯛ ꯋꯥꯅ ꯁꯨꯔꯨꯕꯒꯤ ꯋꯥꯕꯗ ꯑꯗꯨꯃꯥꯏꯅ ꯋꯥꯏꯑꯦꯕ ꯅꯨꯡꯁꯥꯁꯤꯅ ꯃꯔꯝ ꯑꯣꯏꯔꯒ ꯑꯗꯨꯅ ꯆꯥꯛꯇꯣ ꯆꯥꯁꯤꯜꯂꯒ ꯑꯗꯨꯝ ꯇꯨꯝꯈꯤꯕꯗ ꯑꯗꯨꯝ ꯅꯣꯏꯕꯅꯦ ꯑꯗꯨꯃꯥꯏ ꯑꯣꯏꯔꯛꯀꯗꯕ ꯃꯥꯜꯂꯦ ꯑꯗꯒꯤ ꯑ ꯁꯨꯃꯥꯏꯅ ꯀꯥꯂꯦꯟ ꯑꯣꯏꯕꯩꯔꯁꯨ ꯈꯪꯗꯦ ꯇꯥꯏꯠ ꯃꯦꯟꯇꯦꯜ ꯇꯧꯕꯖꯦ
ꯍꯣꯏ ꯀꯥꯂꯦꯟ ꯑꯣꯏꯔꯤ ꯀꯥꯟꯁꯤꯗ ꯈꯔ ꯍꯥꯏꯗꯤ ꯍꯨꯃꯥꯡ ꯀꯩꯀꯥ ꯇꯥꯍꯟꯗꯅ ꯁꯥꯟꯅꯍꯧꯗꯔꯗꯤ ꯌꯥꯔꯔꯣꯏ ꯏꯇꯥꯎ ꯅꯪ ꯁꯨꯝ ꯅꯣꯏꯈꯠꯈ꯭ꯔꯅꯤ ꯍꯥꯏꯗꯤ ꯈꯔꯒ ꯀꯩꯅꯣ ꯇꯧꯔꯦ ꯈꯔꯒ ꯃꯨꯨꯔꯦꯀꯣ ꯑꯗꯨꯒ ꯅꯃꯥꯥꯏꯗꯨꯒ ꯅꯣꯏ ꯈꯠꯈꯤꯕꯗ ꯅꯪ ꯌꯥꯔꯔꯣꯏ ꯅꯠꯇ꯭ꯔꯗꯤ ꯅꯪ ꯈꯔ ꯈꯔ
ꯎꯝ ꯑ ꯑꯩꯖꯨ ꯑꯗꯨꯃꯥꯏꯅ ꯈꯜꯂꯤꯅꯦ ꯋꯥꯈꯜꯖꯤꯗ ꯅꯪꯅ ꯌꯥꯝꯅ ꯁꯨꯃꯥꯏꯅ ꯍꯥꯏꯕꯤꯔꯛꯄꯖꯦ ꯌꯥꯝ ꯅꯨꯡꯉꯥꯏꯔꯦ꯫
ꯑꯗꯨꯅꯦ ꯑꯩꯅ ꯁꯨꯃꯥꯏꯅꯗꯤ ꯅꯨꯡꯉꯥꯏꯇꯦꯕ ꯍꯥꯟꯅ ꯍꯥꯟꯅ ꯀꯩꯝ ꯇꯧꯔꯝꯗꯔꯒ ꯍꯟꯗꯛ ꯈꯪꯅꯣꯏ ꯅꯣꯏ ꯈꯠꯂꯛꯈꯤꯕꯗꯣ ꯆꯥꯛꯁꯨ ꯆꯥꯗꯦ ꯍꯥꯏ ꯄꯥꯛꯅ ꯑꯗꯣ ꯀꯃꯥꯏ ꯅꯣꯢꯔꯤꯅꯣ ꯈꯪꯗꯦ ꯑꯆꯣꯏꯠꯄꯥꯖꯦ ꯌꯥꯝ ꯆꯥꯔ ꯃꯥꯥꯟꯂꯦ ꯃꯄꯥꯟꯒꯤ
ꯑꯗꯣ ꯑꯩꯖꯦ ꯎꯝ ꯑꯩꯉꯣꯟꯗ ꯀꯥꯟꯅꯒꯗꯕ ꯕꯦꯂꯦꯟꯁ ꯗꯥꯏꯠ ꯑꯣꯏꯅꯗꯤ ꯆꯥꯏꯌꯦꯕꯀꯣ ꯑꯗꯣ ꯑꯩꯅ ꯀꯥ ꯍꯦꯟꯅ ꯆꯥꯕꯩꯔꯗꯤ ꯈꯪꯗꯦ ꯁꯤꯒꯤꯁꯨ ꯑꯣꯏꯔꯝꯗꯧ ꯃꯥꯜꯂꯦ꯫
ꯃꯥꯅꯤ ꯃꯥꯅꯦ ꯃꯦꯒꯤꯒꯨꯝꯕꯗ
ꯁꯦ ꯍꯛꯆꯥꯡꯅꯦ ꯁꯨꯣꯏꯕꯅ
ꯃꯦꯒꯤꯒꯨꯝꯕꯁꯨ ꯍꯥꯏꯕꯗꯤ ꯃꯦꯒꯤꯁꯦ ꯌꯥꯝ ꯆꯣꯠꯁꯟꯕꯁꯦ ꯍꯥꯏꯕꯗꯤ ꯌꯥꯝꯅ ꯅꯣꯏꯈꯠꯄꯅꯦꯕ
ꯑ ꯑꯗꯨꯏꯗꯤ ꯌꯥꯝ ꯆꯨꯝꯃꯦ ꯑꯩꯈꯣꯏꯅ ꯀꯩꯅꯣꯝꯃ ꯑꯩꯈꯣꯏꯗ ꯆꯥꯛ ꯈꯤꯇꯪ ꯊꯣꯡꯗ꯭ꯔꯒꯁꯨ ꯍꯥꯏꯗꯤ ꯉꯁꯤ ꯅꯨꯃꯤꯠꯁꯤ ꯆꯥꯛ ꯊꯣꯡꯗ꯭ꯔꯦꯒ ꯍꯥꯏꯔꯒꯁꯨ ꯃꯦꯒꯤꯗꯣ ꯂꯩꯔꯒ ꯆꯥꯛꯁꯤꯜꯂꯅꯤ ꯑꯩꯈꯣꯏ ꯀꯦꯝ ꯇꯧꯕ ꯑꯩ ꯅꯥꯔꯤ ꯅꯔꯤꯅ ꯈꯜꯂꯁꯤꯅꯦ ꯑꯩ ꯅꯥꯕ ꯀꯥꯟꯁꯤꯗꯁꯨ ꯑꯅꯥꯕꯁꯦ ꯑꯩꯒꯤ ꯑꯩꯒꯤ ꯑꯣꯏꯅꯅꯦ ꯀꯣ ꯑꯩꯒꯤ ꯄꯣꯏꯟ ꯑꯣꯐ ꯚꯤꯌꯨꯗ ꯍꯥꯏꯔꯒꯗꯤ ꯑꯩꯁꯦ ꯀꯩꯒꯨꯝꯕ ꯅꯥꯔꯀꯥꯟꯗ ꯑꯩ ꯀꯩꯝ ꯆꯥꯅꯤꯡꯗꯦꯕ ꯃꯦꯒꯤꯁꯦ ꯍꯥꯟꯅ ꯍꯦꯛꯇ ꯆꯥꯅꯤꯡꯉꯦ ꯍꯥꯏ ꯇꯔꯦ ꯅꯥꯔꯛꯄꯩꯗ ꯀꯩꯅꯣ ꯈꯪꯗꯦ ꯍꯥꯏꯗꯤ ꯑꯩꯅ ꯆꯥꯛ ꯆꯥꯅꯤꯡꯗꯕꯤꯗ ꯃꯦꯒꯤ ꯍꯥꯟꯅ ꯍꯦꯛꯇ ꯆꯥꯅꯤꯡꯉꯦꯕ
ꯍꯣꯏ ꯑꯗꯨ ꯃꯦꯒꯤꯗꯨꯗꯤ ꯌꯥꯝ ꯀꯥꯟ ꯆꯥꯁꯤꯠꯂꯨꯅꯨ ꯐꯠꯇꯕꯅꯤ
ꯑ ꯑꯐꯠꯇꯕꯅꯦꯗꯤ ꯈꯪꯉꯦ ꯑꯗꯣ ꯈꯪꯗꯦ ꯍꯦꯛꯇ ꯏꯁꯥꯁꯦ ꯉꯝꯃꯛꯇꯦꯅꯦ ꯆꯥꯅꯤꯡꯂꯄꯒꯤ ꯃꯌꯥꯏꯗꯨꯅꯦ
ꯃꯥꯅꯦ ꯃꯥꯅꯦ ꯑꯗꯨꯕꯨꯗꯤ
ꯍꯥꯎꯔꯝꯒꯅꯤꯕ